ꯀꯔꯤꯁꯨ ꯇꯣꯗꯦ ꯐꯝꯒꯥ ꯐꯥꯗꯧꯌꯦ ꯑꯩꯒꯤ ꯅꯨꯡ ꯅꯦꯠꯋꯥꯔ ꯑꯩꯗꯤ ꯇꯥꯏꯌꯦ
ꯑꯩꯁꯨ ꯇꯥꯔꯦ ꯍꯧꯖꯤꯛꯇꯤ ꯇꯥꯏꯌꯦ ꯍꯣꯏ ꯍꯣꯏ ꯑꯗꯣ ꯑꯩ ꯑꯝ ꯀꯔꯤ ꯑꯩꯒꯤ ꯑꯝ
ꯃꯥꯟꯁꯦ ꯍꯥꯏ ꯑꯍ ꯇꯌ꯭ꯨꯏꯟ ꯀ ꯑꯥꯏꯗꯤ ꯍꯨꯖꯤꯛ ꯍꯨꯖꯤꯛꯀꯥꯟꯗꯤ ꯀꯔꯤꯁꯨ ꯇꯣꯗꯦ ꯀ꯭ꯂꯥꯁ ꯆꯠꯂꯒ ꯍꯜꯂꯛꯑꯦ ꯑꯗꯨꯝ
ꯍꯌꯦꯡꯋꯥꯏꯅꯦ ꯅꯪꯁꯤ ꯀꯣꯔꯁ ꯇꯝꯕ ꯂꯣꯏꯔꯒꯅꯦ ꯀꯥꯏꯗ ꯊꯕꯛ ꯇꯧꯗꯣꯏꯅꯣ ꯍꯥꯏꯕ
ꯆꯤ ꯀꯣꯔꯁꯗꯥ ꯂꯣꯏꯔꯦ ꯂꯣꯏꯔꯦ ꯃꯇꯨꯡꯗ ꯈꯪꯗꯦ ꯍꯧꯖꯤꯛꯇꯤ ꯗꯤꯜꯂꯤꯗ ꯇꯣꯛꯕ ꯃꯥꯥꯟꯂꯦ ꯐ꯭ꯔꯦꯟꯁꯇ ꯑꯩꯒꯤ ꯃꯔꯨꯞꯗ ꯗꯤꯁꯀꯁ ꯇꯧꯋꯦ ꯗꯤꯜꯂꯤꯗ ꯇꯧꯔꯁꯦ ꯑꯗꯨꯅ
ꯐꯩꯌꯦ ꯗꯤꯂ ꯁꯤꯗ ꯇꯧꯃꯤꯟꯅꯔꯤꯁꯦ ꯑꯩꯈꯣꯏꯁꯨ ꯗꯦꯜꯂꯤꯗ ꯇꯧꯗꯣꯏꯅꯦ ꯊꯕꯛ ꯇꯧꯕꯗꯣ
ꯅꯈꯣꯏ ꯁꯨꯔꯥ
ꯍꯣꯏ ꯑꯩꯈꯣꯏꯁꯨ ꯇꯧꯗꯣꯏꯅꯦ ꯆꯦꯟꯅꯥꯏꯗ ꯅꯠꯇ꯭ꯔꯗꯤ ꯗꯦꯜꯂꯤꯗ ꯍꯣꯏ ꯇꯧꯃꯤꯟꯅꯅꯤꯡꯉꯥꯏ ꯇꯧꯔꯁꯦ
ꯎꯝ
ꯂꯥꯏꯔꯤꯛ ꯄꯥꯕ ꯍꯧꯔꯕꯣ ꯁꯣꯝꯗꯤ ꯑꯦꯛꯖꯥꯝꯒꯤ ꯂꯥꯏꯔꯤꯛ ꯄꯥꯕ ꯍꯧꯔꯕꯣ
ꯄꯗꯦ
ꯂꯥꯏꯔꯤꯛ ꯀꯟꯅ ꯄꯥꯔꯝꯒꯅꯤ ꯅꯣꯏꯗꯤꯀꯣ
ꯅꯠꯇꯦ
ꯃ ꯃꯇꯝ ꯂꯩꯇꯦ ꯍꯣꯏ ꯑꯁꯦꯡꯕ ꯂꯥꯏꯔꯤꯛ ꯄꯥꯅꯉꯥꯏ
ꯃꯇꯝ ꯂꯩꯇꯦ ꯑꯣ ꯁꯤꯟꯕꯅꯦ ꯑꯗꯨꯛꯇꯤ ꯗꯨꯇꯤꯁꯨ ꯆꯠꯂꯦ ꯀ꯭ꯂ꯭ꯂꯥꯁꯁꯨ ꯆꯠꯂꯦ ꯇꯝꯁꯨ ꯂꯩꯇꯦ ꯈꯟꯗꯦꯗ
ꯗꯥꯏꯔꯦꯛ ꯏꯅꯤꯡꯉꯥꯏꯁꯨ ꯌꯥꯝꯃꯦ ꯆꯨꯝꯃꯦ ꯆꯨꯝꯃꯦ
ꯎꯝ ꯍ ꯍꯨꯖꯤꯛꯇꯤ ꯋꯔꯤ ꯂꯩꯇꯦ ꯅꯪꯉꯣꯟꯗ ꯂꯩꯕ꯭ꯔꯣ
ꯑꯩꯉꯣꯟꯗꯗꯤ ꯂꯩꯌꯦ ꯍꯥꯏꯕꯤꯌꯣꯔꯥ ꯍꯥꯏꯕꯤꯒꯦꯀꯣ ꯑꯩ ꯋꯥꯔꯤ ꯂꯤꯕꯤꯒꯦ ꯇꯥꯛꯑꯣꯀꯣ
ꯎꯝ
ꯄꯦꯂꯦꯁ ꯑꯃꯗ ꯀꯤꯡꯗꯝ ꯑꯃꯗꯅꯦ ꯀꯨꯋꯏꯟꯒ ꯀꯤꯡꯒ ꯂꯩꯌꯦ ꯍꯥꯏꯌꯦ ꯂꯩꯔꯗꯅ ꯂꯩꯔꯒ ꯃꯆꯥ ꯂꯩꯇꯦ ꯍꯥꯏꯌꯦ ꯃꯣꯏꯗꯣ ꯑꯉꯥꯡ ꯂꯩꯇ꯭ꯔꯦ ꯑꯉꯥꯡ ꯂꯩꯇꯕꯒꯤ ꯑꯗꯨꯒꯤ ꯀꯤꯡ ꯀꯤꯡꯗꯣ ꯃꯥꯗꯣ ꯌꯥꯝꯅ ꯃꯥꯗꯣ ꯊꯝꯃꯣꯏ ꯋꯥꯔꯦ ꯊꯝꯃꯣꯏ ꯋꯥꯔꯦ ꯋꯥꯔꯒ ꯃꯥꯗꯣ ꯑꯩꯅ ꯍꯌꯦꯡꯋꯥꯏ ꯑꯍꯜ ꯑꯣꯏꯕ ꯀꯥꯟꯗ ꯀꯤꯡꯗꯣ ꯃꯥꯒꯤ ꯀꯅꯥꯅ ꯃꯍꯨꯠ ꯁꯤꯟꯕꯤꯗꯣꯏꯅꯣ ꯍꯥꯏꯅ ꯃꯥꯗꯣ ꯊꯝꯃꯣꯏ ꯌꯥꯝ ꯋꯥꯔꯦꯕꯀꯣ ꯋꯥꯔꯒ ꯃꯥꯗꯣ ꯑꯗꯨꯝ ꯂꯩꯔ ꯂꯩꯕ ꯀꯥꯟꯗ ꯍꯅꯨꯕꯤ ꯑꯃ ꯂꯥꯛꯑꯦ ꯍꯥꯏꯌꯦ ꯍꯟꯅꯨꯕꯤ ꯑꯃ ꯂꯥꯛꯂꯒ ꯀꯤꯡꯂꯦ ꯀꯤꯡ
ꯏꯆꯦ ꯃꯆꯥ ꯃꯆꯪ ꯅꯨꯄꯥ ꯅꯨꯄꯥ ꯂꯥꯏꯕꯣ ꯍꯥꯎ
ꯑꯉꯥꯡ ꯂꯩꯇꯦ ꯃꯆꯥꯅꯨꯄꯤꯁꯨ ꯃꯆꯥꯅꯨꯄꯥꯁꯨ ꯃꯣꯏꯗꯣ ꯑꯉꯥꯡ ꯂꯩꯇꯦꯕ ꯑꯉꯥꯡ ꯂꯩꯇꯕꯒꯤ ꯃꯥꯗꯣ ꯊꯃꯣꯏ ꯅꯨꯡꯉꯥꯏꯇ꯭ꯔꯦꯕꯀꯣ ꯃꯥꯉꯥꯡ ꯉꯥꯏ ꯑꯗꯨꯒꯤ ꯃꯥꯒꯤ ꯃꯍꯨꯠ ꯃꯥꯒꯤ ꯀꯡꯒꯤ ꯃꯍꯨꯠ ꯑꯃꯨꯛ ꯔꯤꯄ꯭ꯂꯦꯁ ꯇꯣꯡꯅꯤꯡꯉꯥꯏ ꯂꯩꯇꯕꯒꯤ ꯃꯥꯗꯣ ꯊꯝꯃꯣꯏ ꯋꯥꯔꯦꯕ ꯋꯥꯕ ꯀꯥꯟꯗ ꯑꯗꯨ ꯃꯥꯅ ꯋꯥꯔꯒ ꯃꯄꯥꯟꯗ ꯐꯝꯔꯒ ꯂꯩꯌꯦ ꯍꯥꯏꯌꯦ ꯐꯝꯔꯒ ꯂꯩꯕ ꯀꯥꯟꯗ ꯃꯥꯗꯣ ꯍꯅ‌‌ꯨꯕꯤ ꯑꯃ ꯂꯥꯛꯑꯦ ꯍꯥꯏꯌꯦ ꯍꯅꯕꯤ ꯂꯥꯛꯂꯒ ꯀꯤꯡ ꯀꯩꯒꯤꯅꯣ ꯅꯪꯅ ꯅꯤꯡꯊꯧ ꯍꯥꯏꯕꯁꯦ ꯀꯤꯡ ꯀꯤꯡꯗꯝꯡ ꯍꯥꯏꯕꯅꯤꯀꯣ ꯅꯤꯡꯊꯧ ꯀꯔꯤ ꯇꯧꯔꯦ ꯅꯪꯅ ꯊꯝꯃꯣꯏ ꯑꯗꯨ ꯋꯥꯅ ꯂꯩꯔꯤꯗꯣ ꯍꯥꯏꯌꯦ ꯑꯩꯅ ꯑꯗꯨꯒꯤ ꯊꯧꯅ ꯑꯃꯨꯛ ꯍꯨꯝꯃꯦ ꯑꯩꯅ ꯑꯋꯥꯕꯁꯦ ꯅꯪꯅ ꯈꯪꯉꯣꯏꯌꯦ ꯍꯥꯏꯌꯦ ꯑꯗꯨꯗ ꯅꯪꯅ ꯅꯨꯡꯉꯥꯏꯇꯕꯗꯣ ꯑꯅꯨ ꯍꯅꯨ ꯃꯤꯗꯨꯅ ꯍꯥꯡꯉ ꯅꯪ ꯅꯨꯡꯉꯥꯏꯇꯕꯗꯣ ꯑꯩꯉꯣꯟꯗ ꯍꯥꯏꯔꯛꯑꯣ ꯑꯩꯉꯣꯟꯗ ꯍꯥꯏꯌꯣ ꯍꯥꯏꯌꯦ ꯑꯗꯨꯗ ꯅꯤꯡꯊꯧꯗꯨꯅ ꯑꯃꯨꯛꯀ ꯑꯩꯅ ꯅꯨꯡꯉꯥꯏꯇꯕꯗꯣ ꯅꯪꯅ ꯀꯔꯤꯁꯨ ꯇꯧꯕ ꯉꯝꯃꯣꯏꯏꯌꯦ ꯍꯥꯏꯌꯦ ꯍꯥꯏꯕ ꯀꯗ ꯑꯗꯨꯃꯥꯏꯅ ꯍꯥꯏꯒꯅꯤ ꯅꯣ ꯅꯪꯅ ꯅꯨꯡꯉꯥꯏꯇꯕꯗꯣ ꯑꯩꯉꯣꯟꯗ ꯍꯥꯏꯌꯣ ꯍꯥꯏꯕ ꯀꯥꯟꯗ ꯑꯗꯨ ꯅꯤꯡꯊꯧꯗꯨꯅ ꯍꯣꯏ ꯍꯥꯏꯔꯦ ꯍꯥꯏꯔꯒ ꯑꯩꯁꯦ ꯑꯩꯅ ꯅꯤꯡ ꯊꯧ ꯑꯣꯏꯔꯁꯨ ꯑꯩ ꯑꯉꯥꯡ ꯑꯩꯒꯤ ꯏꯆꯥ ꯂꯩꯖꯗꯦ ꯑꯗꯨꯒꯤ ꯍꯌꯦꯡ ꯋꯥꯏ ꯑꯩꯅ ꯑꯍꯜ ꯑꯣꯏꯕ ꯀꯥꯟꯗ ꯑꯩꯒꯤ ꯃꯍꯨꯠ ꯁꯤꯟꯕꯤꯅꯤꯡꯉꯥꯏ ꯑꯩ ꯀ ꯑꯃꯨꯛ ꯅꯤꯡꯊꯧ ꯑꯣꯏꯅꯤꯡꯉꯥꯏ ꯃꯤ ꯀꯅꯥꯁꯨ ꯂꯩꯇꯦ ꯑꯩꯒꯤ ꯑꯉꯥꯡ ꯂꯩꯇꯕꯅꯤꯅ
ꯑ
ꯍꯥꯏꯕ ꯀꯥ ꯅ ꯑꯗꯨ ꯍꯥꯟꯅꯨꯕꯤꯗꯨꯅ ꯍꯥꯏꯌꯦ ꯕꯣꯔ ꯕ꯭ꯂꯦꯁꯤꯡ ꯕꯣꯔ ꯄꯤꯕꯤꯔꯦ ꯑꯗꯨꯗꯤ ꯅꯪꯁꯦ ꯆꯍꯤ ꯑꯍꯨꯝꯒꯤ ꯃꯇꯨꯡꯗ ꯅꯪꯒꯤ ꯑꯉꯥꯡ ꯂꯩꯁꯥꯕꯤ ꯅꯪꯒꯤ ꯅꯆꯥ ꯅꯨꯄꯤ ꯑꯍꯨꯝ ꯄꯣꯛꯀꯅꯤꯀꯣ ꯍꯥꯏꯕꯤꯔꯦ ꯍꯥꯏꯕꯤꯃ ꯀꯥꯟꯗ ꯍꯥꯏꯕꯤꯕ ꯀꯥꯟꯗ ꯑꯗꯨꯒꯤ ꯅꯤꯡꯊꯧꯗꯣ ꯍꯔꯥꯎꯔꯦ ꯍꯔꯥꯎꯔꯒ ꯍꯣꯏ ꯍꯥꯏꯔꯒ ꯑꯗꯨꯝ ꯑꯩꯈꯣꯏ ꯆꯍꯤ ꯑꯍꯨꯝ ꯃꯇꯨꯡꯗꯅꯦ ꯑꯉꯥꯡ ꯄꯣꯛꯑꯦ ꯅꯨꯄꯤ ꯑꯍꯨꯝ ꯄꯣꯛꯑꯦ ꯑꯗꯨꯕꯨ ꯑꯃ
ꯑ
ꯇꯔꯥ ꯊ꯭ꯔꯥ ꯑꯩꯠꯇꯤꯟ ꯏꯌꯥꯔꯁ ꯎꯗ꯭ꯔꯤ ꯃꯄꯥꯟ ꯊꯣꯛꯍꯟꯕ ꯌꯥꯗꯦ ꯍꯥꯏꯔꯦ ꯍꯥꯏꯕ ꯀꯥꯟꯗ ꯑꯗꯨꯃꯥꯏꯅ ꯍꯥꯏ ꯕꯤꯕꯒꯤ ꯑꯗꯨꯒꯤ ꯅꯤꯡꯊꯧꯗꯣ ꯃꯆꯥ ꯅꯨꯄꯤ ꯑꯍꯨꯝꯕꯨ ꯃꯄꯥꯟ ꯁꯨꯛ ꯊꯣꯛ ꯊꯣꯛꯍꯟꯗꯕꯤ ꯑꯗꯨ ꯃꯅꯨꯡꯗ ꯊꯝꯔꯒ ꯂꯩꯔꯦ ꯂꯩ ꯗ ꯑꯗꯨꯒꯤ ꯄ꯭ꯔꯤꯟꯁꯦꯁ ꯑꯍꯨꯝꯗ ꯃꯣꯏ ꯑꯍꯨꯝꯗꯣ ꯃꯣꯕꯥ ꯃꯣꯏ ꯑꯍꯨꯝꯒꯤ ꯀꯔꯤꯁꯨ ꯋꯥꯠꯄ ꯂꯩꯇꯦ ꯆꯥꯅꯤꯡ ꯊꯅꯦ ꯊꯛꯅꯤꯡꯉꯥꯏꯁꯨꯅꯦ ꯁꯦꯠꯅꯤꯡꯉꯥꯏꯁꯨꯅꯦ ꯀꯔꯤꯁꯨ ꯋꯥꯠ ꯂꯩꯇꯦ ꯑꯗꯨꯕꯨ ꯃꯈꯣꯏ ꯑꯍꯨꯝꯅ ꯅꯨꯡꯉꯥꯏꯇ ꯐꯠꯇꯕ ꯑꯃ ꯂꯩꯌꯦ ꯑꯗꯨꯗꯤ ꯃꯈꯣꯏ ꯑꯍꯨꯝꯅ ꯄꯥꯟꯊꯣꯛꯄ ꯌꯥꯗꯕꯒꯤ ꯐꯪꯗꯕꯒꯤ ꯑꯇꯣꯞꯄ ꯑꯉꯥꯡꯁꯤꯡꯗꯤ ꯃꯄꯥꯟꯗ ꯍꯔꯥꯎꯔꯒ ꯁꯅꯔꯒ ꯂꯩꯔꯦ ꯑꯗꯨꯕꯨ ꯃꯣꯏ ꯑꯍꯨꯝꯗꯤ ꯃꯄꯥꯟ ꯊꯣꯛꯄ ꯐꯪꯗꯕꯒꯤ ꯃꯈꯣꯏ ꯑꯍꯨꯝꯗ ꯅꯨꯡꯉꯥꯏ ꯇꯔꯦ ꯊꯋꯥꯏ ꯌꯥꯝ ꯅꯨꯡꯉꯥꯏꯇ꯭ꯔꯦ ꯀ ꯅꯣꯡꯃꯗꯤ ꯑꯗꯨꯒꯤ ꯅꯤꯡꯊꯧꯗꯣ ꯑꯗꯨꯒꯤ ꯅꯤꯡꯊꯧꯗ ꯃꯄꯥꯟ ꯆꯠꯂꯅꯦ ꯃꯥꯒꯤ ꯒꯥꯔꯗ ꯃꯌꯥꯝꯗꯣ ꯁꯤꯟꯅꯕꯤꯔꯦ ꯏꯆꯥ ꯑꯍꯨꯝꯁꯦ ꯃꯄꯥꯟ ꯊꯣꯛꯍꯟꯕ ꯌꯥꯔꯣꯏꯌꯦꯀꯣ ꯐꯖꯅ ꯌꯦꯡꯂꯝꯃꯣ ꯍꯥꯏꯕꯤꯔꯦ ꯍꯥꯏꯕꯤꯔꯒ ꯑꯗꯨꯒꯤ ꯑꯗꯣ ꯉꯥꯏꯍꯥꯛ ꯃꯄꯥꯟ ꯃꯥꯗꯤ ꯊꯣꯛꯈ꯭ꯔꯦ ꯊꯣꯛꯄ ꯀꯥꯟꯗ ꯑꯗꯨꯒꯤ ꯄ꯭ꯔꯤꯟꯁꯦꯁ ꯑꯍꯨꯝꯗꯨꯅ ꯑꯗꯨꯒꯤ ꯒꯥꯔꯗ ꯔꯤꯀ꯭ꯋꯦꯁ ꯇꯧꯔꯦ ꯉꯁꯤ ꯈꯛꯇ ꯆꯠꯀꯦ ꯀꯨꯏꯔꯣꯏꯌꯦ ꯉꯁꯤꯒꯤ ꯅꯨꯃꯤꯠꯁꯨ ꯉꯁꯤꯒꯤ ꯋꯦꯗꯔꯁꯨ ꯌꯥꯝ ꯐꯩꯌꯦ ꯅꯣꯡꯁꯨ ꯆꯨꯔꯣꯏꯌꯦꯦ ꯔꯤꯀ꯭ꯋꯦꯁ ꯇꯧꯔꯦ ꯍꯟꯖꯤꯟ ꯍꯟꯖꯤꯟ ꯇꯧꯕ ꯀꯥꯟꯗ ꯑꯗꯨꯒꯤ ꯒꯥꯔꯗꯣ ꯃꯄꯥꯅ ꯍꯥꯟꯅ ꯊꯣꯛꯑꯦ ꯊꯣꯛꯑꯒ ꯃꯥꯗꯣ ꯆꯦꯛ ꯇꯧꯋꯦ ꯍꯋꯗꯔꯗꯣ ꯆꯦꯛ ꯇꯧꯔꯒ ꯑꯁ ꯉꯁꯤꯗꯤ ꯑꯗꯨꯝ ꯐꯩꯌꯦꯗ ꯀꯩꯁꯨ ꯇꯧꯔꯦ ꯗ ꯍꯥꯏꯔꯒ ꯆꯥꯡꯉꯛ ꯆ ꯍꯣꯏ ꯅꯈꯣꯏ ꯑꯍꯨꯝꯗꯣ ꯊꯣꯛꯑꯣ ꯊꯣꯛꯑꯒ ꯀꯨꯏꯕꯗꯤ ꯌꯥꯔꯣꯏꯌꯦꯀꯣ ꯀꯨꯏꯔꯄ ꯌꯥꯔꯣꯏ ꯑꯗꯨ ꯒꯥꯔꯗ ꯃꯌꯥꯝ ꯌꯥꯎꯔꯒ ꯆꯠꯀꯗꯕꯅꯤ ꯍꯥꯏꯔꯦ ꯍꯔꯒꯥ ꯍ ꯃ ꯑꯩꯈꯣꯏ ꯑꯍꯨꯝꯗꯣ ꯌꯥꯝ ꯍꯔꯥꯎꯔꯒ ꯊꯣꯛꯍꯜꯂꯦ ꯇꯧꯍꯜꯂꯒ ꯁꯥꯟꯅ ꯁꯥꯟꯅ ꯁꯥꯟꯅꯔꯦ ꯃꯄꯥꯟꯗꯒꯤ ꯒꯥꯔꯗꯦꯟꯗ ꯂꯩ ꯃꯌꯥꯝ ꯌꯥꯝꯝ ꯀꯗ ꯁꯥꯟꯅꯔꯦ ꯁꯥꯟꯅꯔꯦ ꯁꯥꯟꯅꯔꯦ ꯑꯗꯨꯒ ꯃꯣꯏꯒ ꯍꯣꯏ ꯍꯧꯖꯤꯛꯇꯤ ꯍꯜꯂꯁꯤꯦ ꯆꯠꯂꯁꯦ ꯍꯥꯏꯕ ꯀꯥꯟꯗ ꯔꯣꯁꯇꯣ ꯌꯥꯝ ꯑꯆꯧꯕ ꯌꯥꯝ ꯐꯖꯕ ꯑꯃ ꯈ꯭ꯋꯥꯏ ꯑꯗꯒꯤ ꯌꯥꯝꯅ ꯗꯤꯐ꯭ꯔꯦꯟ ꯑꯣꯏꯕ ꯌꯥꯝꯅ ꯌꯨꯅꯤꯛ ꯑꯣꯏꯕ ꯑꯃ ꯂꯩꯌꯦ ꯍꯥꯏꯌꯦ ꯑꯃ ꯂꯩꯔꯒ ꯍꯣꯏ ꯍꯣꯏ ꯂꯩꯔꯒ ꯅꯪ ꯈꯪꯕ꯭ꯔꯥ ꯑꯗꯨ ꯋꯥꯔꯤꯗꯣ
ꯎꯝ ꯎ ꯈꯪꯗꯦ ꯁꯤꯅ ꯐꯥꯔꯁꯅꯦ ꯁꯤꯅꯥ ꯐꯔꯦꯁ ꯁꯤ ꯅꯐꯔꯦꯁ ꯋꯥꯔꯤꯅꯤ
ꯑꯣꯗꯨꯗꯤꯀꯣ
ꯍꯣꯏ
ꯑꯗꯨꯃꯥꯏꯅ ꯇꯧꯔꯒ ꯃꯈꯣꯏ ꯑꯍꯨꯝꯗꯣ ꯑꯁꯤꯒꯤ ꯂꯩ ꯤꯗꯣ ꯌꯥꯝ ꯐꯖꯩ ꯍꯥꯏꯅ ꯇꯆ ꯇꯧꯔꯦ ꯄꯥꯏꯔꯦ ꯄꯥꯏꯕ ꯀꯥꯟꯗ ꯈꯨꯗꯛꯇ ꯌꯥꯝꯅ ꯑꯀꯟꯕ ꯑꯑ
ꯁꯔꯀꯂꯥ
ꯅꯠꯇ
ꯎꯝ
ꯅꯣꯡꯂꯩ ꯅꯨꯡꯁꯤꯠ ꯑꯆꯧꯕ ꯌꯥꯝ ꯀꯟꯕ ꯂꯥꯛꯑꯦ ꯑꯗꯨꯗꯒꯤ ꯃꯈꯣꯏ ꯑꯍꯨꯝꯗꯣ ꯑꯃꯨꯛ ꯃꯐꯝꯝ ꯃꯔꯝ ꯈꯪꯗꯅ ꯃꯥꯡꯈ꯭ꯔꯦ ꯃꯥꯡꯂꯒ ꯑꯗꯨꯒꯤ ꯑꯍꯨꯝꯗꯣ ꯋꯤꯠꯁ ꯂꯩ ꯍꯥꯏꯌꯦ ꯋꯤꯠꯁ ꯑꯃ ꯑꯅꯤ ꯑꯍꯨꯝ ꯋꯤ ꯑꯍꯥꯟꯕꯗ ꯌꯦꯂꯣꯅꯦ ꯑꯗꯨꯒ ꯋꯥꯏꯠꯅꯦ ꯕ꯭ꯂꯦꯛ ꯅ ꯋꯤꯠꯁ ꯑꯍꯨꯝꯗ ꯃꯣꯏ ꯄ꯭ꯔꯤꯟꯁꯦꯁ ꯑꯍꯗꯣ ꯁꯄꯔꯦꯠ ꯁꯄꯔꯦꯠ ꯂꯣꯏꯅ ꯈꯥꯏꯗꯣꯛꯈ꯭ꯔꯦ ꯈꯥꯏꯗꯣꯛꯄ ꯀꯥꯟꯗ ꯑꯗꯨꯒꯤ ꯅꯤꯡꯊꯧꯗꯣ ꯍꯜꯂꯛꯦ ꯑꯦ ꯍꯂ ꯅ꯭ꯔꯒ ꯃꯆꯥ ꯑꯍꯨꯝ ꯗꯦ ꯍꯥꯏꯕ ꯀꯥꯟꯗ ꯑꯁꯨꯃꯥꯏꯅꯨꯝ ꯁꯨꯃꯥꯏꯅ ꯇꯧꯗꯦ ꯋꯥꯔꯤ ꯂꯤꯕꯤꯔꯦ ꯋꯥꯔꯤ ꯂꯤꯕꯤꯕ ꯀꯥꯟꯗ ꯑꯗꯨꯒꯤ ꯅꯤꯡ ꯃꯊꯧꯗꯣ ꯃꯥꯒꯤ ꯄꯦꯂꯦꯁꯇ ꯂꯩꯕ ꯃꯤ ꯃꯌꯥꯝꯕꯨ ꯀꯧꯔꯦꯗꯅ ꯀꯧꯔꯒ ꯏꯆꯥ ꯑꯍꯨꯝꯕꯨ ꯄꯨꯔꯛ ꯄ ꯉꯝꯕ ꯃꯤꯁꯤꯡꯒꯤꯗꯣ ꯃꯥꯒꯤ ꯇꯪꯈꯥꯏ ꯃꯥꯒꯤ ꯄꯥꯂꯦꯁ ꯃꯥꯒꯤ ꯀꯤꯡꯗꯝꯗꯣ ꯇꯪꯈꯥꯏꯗꯣ ꯄꯤꯒꯅꯤ ꯑꯗꯨꯒ ꯑꯩꯒꯤ ꯏꯆꯥꯅꯨꯄꯤ ꯣꯠꯂꯣ ꯍꯣꯡꯕꯤꯒꯅꯤ ꯃꯥꯒꯤ ꯅꯨꯄꯤꯒꯤ ꯑꯣꯏꯅ ꯄꯤꯒꯦ ꯍꯥꯏꯔꯦ ꯍꯥꯏꯕꯤꯕꯒꯤꯦ ꯃꯤ ꯃꯌꯥꯝ ꯂꯥꯛꯑꯦ ꯀꯦꯂꯦꯖꯇꯒꯤ ꯃꯤ ꯃꯌꯥꯝ ꯂꯥꯛꯂꯒ ꯂꯥꯛꯑꯒ ꯊꯤꯔꯦ ꯊꯤꯔꯦ ꯊꯤꯔꯦ ꯊꯤꯔꯦ ꯁꯨꯛꯐꯪ ꯐꯪꯗ꯭ꯔꯦ ꯐꯪꯕ ꯉꯝꯗ꯭ꯔꯦ ꯑꯗꯨꯕꯨ ꯑꯗꯨꯒ ꯀꯣ ꯒꯥꯥꯔꯗ ꯑꯍꯨꯝ ꯀꯣ ꯌꯥꯝꯅ ꯀꯟꯕ ꯑꯍꯨꯝ ꯂꯥꯛꯑꯦ ꯍꯥꯏꯌꯦ ꯑꯍꯨꯝ ꯂꯥꯛꯂꯒ ꯃꯥꯁꯨ ꯂꯥꯛꯑꯦ ꯂꯥꯛꯑꯒ ꯑꯗꯨꯒ ꯚꯤꯂꯦꯖ ꯃꯆꯥꯗ ꯂꯥꯏꯔꯕ ꯃꯃꯥꯒ ꯃꯆꯥꯅꯨꯄꯥꯒ ꯂꯩꯌꯦ ꯍꯥꯏꯌꯦ ꯑꯗꯨ ꯂꯩꯕ ꯀꯥꯟꯗ ꯃꯥꯒꯤ꯫ ꯑꯗꯨꯒꯤ ꯂꯥꯏꯔꯕ ꯃꯆꯥꯅꯨꯄꯥꯒꯤ ꯃꯪꯗꯀꯣ ꯃꯥꯒꯤ ꯃꯪꯗ ꯑꯣ ꯅꯤꯡꯊꯧꯒꯤ ꯃꯆꯥꯅꯨꯄꯤ ꯑꯍꯨꯝꯗꯣ ꯀꯟꯕꯤꯔꯒ ꯔꯦꯁꯀ꯭ꯌꯨ ꯇꯧꯔꯒ ꯃꯥꯒꯤ ꯃꯪꯗ ꯑꯗꯨꯃꯥꯏꯅ ꯂꯩꯔꯝꯃꯦ ꯍꯥꯏꯌꯦ ꯍꯥꯏꯕ ꯀꯥꯟꯗ ꯃꯃꯥꯅ ꯑꯥ ꯏꯕꯨꯡꯉꯣ ꯑꯗꯨꯗꯤ ꯆꯨꯝꯅ ꯆꯨꯝꯗꯤ ꯃꯪꯉ ꯀꯩꯁꯨꯨꯝ ꯈꯟꯒꯅꯨ ꯍꯥꯏꯕꯤꯔꯦ ꯑꯗꯨꯒ ꯃꯊꯪꯗꯁꯨ ꯑꯃꯨꯛꯀ ꯃꯪꯉꯦ ꯆꯞ ꯃꯅꯥꯅ ꯑꯃꯨꯛ ꯑꯃꯪꯉꯦ ꯑꯃꯪꯕ ꯀꯥꯟꯗ꯫ ꯏꯃꯥ ꯑꯃꯨꯛꯀꯁꯨꯨꯝ ꯃꯥꯡꯉꯦ ꯍꯥꯏꯌꯦ ꯑꯗꯨꯗꯤ ꯉꯁꯤ ꯑꯃꯨꯛ ꯌꯦꯡꯉꯣ ꯌꯦꯃ ꯀꯀꯥꯟꯗ ꯑꯃꯨꯛ ꯃꯥꯡꯉꯔꯗꯤ ꯅꯪ ꯆꯠ ꯂꯣ ꯑꯗꯨꯒꯤ ꯀꯟꯅꯤꯡꯉꯥꯏ ꯀꯣ ꯆꯠꯂꯣ ꯍꯥꯏꯕꯤꯔꯦ
ꯍꯣꯏ